ꯍ
ꯇꯥꯔꯕꯣ
ꯊꯗꯕ
ꯍꯥꯥ
ꯇꯥ ꯗꯕ꯭ꯔꯣ ꯑꯩꯅ ꯉꯥꯡꯉꯤꯁꯦ
ꯇꯔꯥ ꯇꯔꯥ ꯃꯃꯤ
ꯎ
ꯇꯨꯝꯗ꯭ꯔꯤꯕ ꯍꯥꯏꯗꯣ ꯀꯔꯤꯅꯣ ꯅꯪꯒꯤꯗ ꯑꯣ ꯑꯔꯣꯟꯕ ꯅꯨꯄꯥꯗ ꯋꯥꯔꯤ ꯁꯥꯕꯒꯤ ꯇꯥꯏꯞꯇ ꯌꯥꯝꯅ ꯁꯦꯀ꯭ꯔꯦꯁꯤ ꯑꯣꯏꯅ ꯋꯥ ꯉꯥꯡꯍꯩꯗꯧꯕ
ꯑꯩꯈꯣꯏ ꯇꯨꯝꯈꯔꯦ
ꯎ ꯃꯩꯁꯨ ꯂꯥꯛꯇꯦ ꯒ ꯃꯥꯂꯅ ꯑꯩꯅꯍꯥꯟ ꯀꯦꯟꯗꯜ ꯌꯦꯄꯥ ꯄꯉꯣ
ꯀꯅꯦ ꯈꯥꯏ ꯄꯗ ꯑꯣꯏ
ꯂ ꯂꯩ ꯂꯩ
ꯁꯨꯝ ꯃꯌꯥꯝ ꯂꯩꯌꯦꯦ ꯀꯦ ꯅꯅꯦ ꯄꯄꯩ
ꯁꯨꯝꯀꯥꯟꯗ ꯊꯥꯟꯗ꯭ꯔꯗꯤ ꯎꯝ ꯈꯪꯉꯦ ꯅꯪꯒꯤꯗꯣ ꯄꯥꯝꯃꯨꯏꯅ ꯊꯝꯖꯅꯨ ꯅꯠꯇ꯭ꯔꯥ ꯃꯩꯈꯦꯠꯇꯨꯗꯤ ꯄꯥꯝꯃꯨꯕ ꯌꯥꯔꯣꯏꯗꯔꯣ ꯃꯣꯏ ꯀꯦꯗꯣꯄꯥꯄ ꯑꯃꯃ ꯑꯣꯏꯔꯗꯤ ꯃꯝꯃꯦ ꯑꯗꯨ ꯑꯗꯖ ꯃ ꯎꯝ ꯀꯔꯤꯅꯣ ꯃꯩꯁꯤꯕꯣ ꯑꯦꯛꯖꯥꯝ ꯃꯌꯥꯁꯤꯗ ꯑꯦꯛꯖꯥꯝ ꯃꯅꯨꯡꯁꯤꯗ ꯑꯩꯗꯤ ꯑꯊꯦꯡꯕꯗ ꯂꯥꯏꯔꯤꯛ ꯄꯥꯕ ꯄꯥꯖꯕ ꯃꯤꯅꯤ ꯂꯥꯏꯔꯤꯛ ꯄꯥꯉꯦꯅ ꯍꯦꯛ ꯐꯥꯛꯇꯣꯛꯄꯒ ꯃꯩ ꯃꯨꯠꯇ꯭ꯔꯦꯕ
ꯎꯝ ꯁꯥ ꯁꯅ ꯃꯔ
ꯀꯔꯤ ꯊꯝꯃꯣꯏꯅꯣ ꯌꯥꯅꯤꯌꯦ
ꯃꯩ ꯃꯨꯠꯈꯤꯕꯒꯦ ꯑꯃꯁꯨ ꯑꯩꯉꯣꯟꯗ ꯅꯤꯡꯈꯥ
ꯐꯂꯣ ꯎ ꯑ ꯎꯑ
ꯆꯆ
ꯑꯗꯨ ꯂꯩꯇ꯭ꯔ ꯀꯥꯟꯗꯕꯕꯨ ꯊꯥꯅꯖꯦꯩꯗ ꯃꯩꯁꯦ ꯅꯣꯡꯃ ꯅꯠꯇ꯭ꯔꯒ ꯅꯣꯡꯃ ꯑꯗꯨꯝ ꯃꯨꯠꯇꯧ ꯂꯩꯔꯕꯅꯦ ꯅꯪ ꯂꯥꯏꯔꯤꯛ ꯄꯥꯗꯗꯤ ꯁꯤ ꯊꯥꯎꯋꯣ ꯑꯩ ꯁꯤ ꯊꯥꯔꯒꯦ ꯎ ꯊ ꯇ ꯂꯥꯛ ꯄꯗꯅꯤ ꯀꯦꯟꯇꯅꯤ ꯊꯥꯔꯂ ꯂꯥꯛꯄꯒꯦ ꯁꯤ ꯊꯥꯏꯅꯒꯤꯦ ꯑꯩꯅ ꯀꯦꯟꯗꯜ ꯊꯥꯜꯂ ꯊꯥꯜꯂ ꯂꯥꯏ ꯄꯥꯝꯃꯒ ꯔꯦꯡ ꯋꯥꯟ ꯇꯨ ꯊꯥꯕꯒꯤ ꯏꯅꯔꯖꯤꯗ ꯉꯁꯤ ꯀꯗꯥꯥꯏꯗꯒꯤꯔ ꯃꯥꯊꯨꯔ ꯑꯗꯨ ꯑꯥ ꯂꯥꯏꯕ꯭ꯔꯔꯤ ꯊꯣꯡ ꯂ ꯍꯝꯒꯗ꯭ꯔꯣ ꯍꯧꯖꯤꯛ ꯏꯃꯥꯏ ꯂꯥꯏꯔꯤꯛ ꯄꯥꯎꯁꯤꯔꯣ
ꯐꯖ ꯐꯖ ꯃ ꯐ
ꯂꯥꯏꯕ꯭ꯔꯦꯔꯤꯁꯦ ꯄꯨꯡ ꯕꯥꯔꯣ ꯕꯥꯔꯣꯐꯧ ꯍꯥꯡꯕꯤꯔꯗꯤ ꯐꯒꯗꯕꯅꯤ ꯂꯥꯏꯔꯤꯛ ꯑꯍꯤꯡꯗ ꯄꯥꯖꯅꯤꯡꯕ ꯑꯩꯈꯣꯏꯗꯗꯤ ꯌꯥꯝꯅ ꯎꯝ ꯅꯨꯡꯉꯥꯏꯇ꯭ꯔꯦ
ꯅꯤꯁꯥ ꯌꯥꯝ ꯁꯥꯟꯅꯒꯅꯨꯀꯣ
ꯑꯗꯨ ꯋꯥ ꯀꯦ ꯋꯥꯔꯤ ꯋꯥꯇꯥꯏ ꯈꯔ ꯁꯥꯔꯧꯗꯅ
ꯀꯔꯤ ꯋꯥꯔꯤꯅꯅꯉꯗ ꯑꯩꯅ ꯁꯥꯔꯨ ꯍꯥꯏꯁꯦ
ꯃꯅꯤ ꯁꯔ ꯍꯗꯤ
ꯅꯪ
ꯅꯪꯅ ꯈ꯭ꯋꯥꯏ ꯄꯥꯝꯖꯕ ꯅꯪꯅ ꯈ꯭ꯋꯥꯏ ꯄꯥꯝꯖꯕ ꯅꯨꯡꯉꯥꯏꯖꯕ ꯊꯕꯛꯁꯦ ꯀꯩꯅꯣ
ꯅꯪꯅ ꯅꯤꯁꯥ ꯁꯥꯟꯅꯔꯛꯄꯒꯤ ꯑꯩꯅ ꯈ꯭ꯋꯥꯏꯗꯒꯤ ꯅꯨꯡꯉꯥꯏꯇꯕ ꯎ
ꯁꯅꯥꯔꯣ ꯁꯅꯥꯔꯣ ꯑꯥꯏ ꯑꯦꯝ ꯁꯣꯔꯤ
ꯄꯤꯖꯔꯛꯄꯅ ꯑꯩꯒꯤ ꯈ꯭ꯋꯥꯏ ꯅꯨꯡꯉꯥꯏꯖꯕ ꯊꯕꯛ
ꯑꯣ
ꯍꯌꯦꯡ ꯑꯆꯥꯄꯣꯠ ꯄꯤꯖꯒꯦ
ꯀꯥꯏ ꯄꯒꯦꯅ ꯎꯝ
ꯅꯨꯄꯥꯒꯤ ꯃꯔꯤ ꯇꯔ ꯀꯩꯅꯣꯃ ꯎꯝ
ꯣꯝꯦ ꯂꯩ ꯂꯨꯄꯥꯝꯒꯤ ꯃꯔꯤꯗ ꯄꯥꯏꯔꯒ ꯂꯨꯄꯥ ꯑꯃꯒꯤ ꯃꯔꯤ ꯇꯧꯕ ꯃꯤꯊꯥꯏ ꯈꯪꯍꯧꯕ꯭ꯔꯥ
ꯈꯪꯍꯧꯋꯦ ꯎ ꯆꯦꯅꯒ ꯆꯦꯔꯪꯅꯒ ꯀꯤꯕꯗꯣ ꯃꯅꯤꯡ ꯃꯅꯤꯡ ꯑꯅꯤ
ꯍꯣꯏ ꯍꯣꯏ ꯍꯣꯏ ꯑꯇꯩ ꯀꯤꯍꯣꯝꯒꯤ ꯀꯤꯍꯣꯝ ꯅꯠꯇꯦ ꯀꯣꯝꯂꯥꯒꯤ ꯃꯤꯊꯥꯏ ꯀꯥꯏꯅ ꯀꯣꯝꯂꯥꯒꯤ ꯁꯦꯞꯇ ꯇꯧꯕꯗꯣ
ꯍꯣꯏ ꯑꯁ ꯑꯉꯥꯡꯑꯣꯏꯀꯥꯟꯗꯗꯤ ꯅꯨꯡꯉꯥꯏꯀꯣ ꯑꯆꯥꯄꯣꯠꯁꯨ
ꯂꯨꯄꯥ ꯂꯨꯄꯥꯒꯤ ꯂꯩꯕ ꯌꯥꯏ
ꯍꯣꯏ ꯑꯗꯨꯒ ꯑ ꯍꯧꯖꯤꯛꯀꯥꯟꯒꯤꯅ ꯑꯃꯨꯛ ꯑꯆꯥꯄꯣꯠꯁꯦ ꯍꯛꯆꯥꯡ ꯁꯣꯛꯄ ꯃꯌꯥꯝ ꯊꯣꯛꯇ꯭ꯔꯥ ꯀꯔꯤꯅꯣ ꯦꯂꯤ ꯀꯩꯀꯥ ꯑꯗꯨ ꯑꯁ ꯖꯨꯒꯣꯠ ꯆꯥꯕ ꯅꯠꯇꯕ ꯑꯆꯥꯄꯣꯠ ꯌꯥꯝ ꯊꯣꯛꯏꯅꯦ ꯑꯉꯥꯡ ꯃꯁꯥ ꯁꯣꯛꯄ ꯌꯥꯝꯅꯤ
ꯀꯂꯥꯖꯤ ꯀꯥꯏꯅ ꯑ ꯂꯨꯄꯥ ꯂꯨꯄꯥꯒ ꯄꯤꯔꯒ
ꯎꯝꯃꯃ ꯒꯣꯜꯗꯤꯗꯤ ꯑꯩ ꯍꯩꯅꯗꯦ ꯍꯩꯅꯗꯦ ꯑꯩꯁ ꯀꯩꯗꯣ ꯌꯥꯝ ꯌꯥꯛꯑꯦꯕ ꯑꯩ ꯆꯥꯕꯨꯗꯤ ꯆꯥꯔꯦꯕ ꯍꯩꯅꯕ ꯑꯣꯏꯗꯦꯕ ꯍꯥꯏꯗꯤ ꯏꯃꯥꯟꯅꯕꯤꯒ ꯌꯦꯟꯅꯔꯒꯒꯨꯝꯕ ꯂꯩꯔꯖꯥ ꯑꯗꯨꯒ ꯈꯪꯗꯦ ꯃꯍꯥꯎꯗꯣ ꯌꯥꯒ ꯑꯥ ꯑꯗꯨꯃꯗꯤ ꯑꯩ ꯆꯥꯔꯛꯇꯦ ꯇꯁꯦꯡꯅ ꯍꯥꯏꯔꯕꯗ ꯑꯗꯨꯒ ꯁ꯭ꯀꯨꯜ ꯆꯠꯄꯗ ꯑꯆꯥꯄꯣꯠ ꯃꯈꯟ ꯃꯈꯟ ꯑꯃꯅ ꯄꯥꯝꯕꯗ ꯑꯃ ꯗꯨꯀꯥꯟꯗ ꯌꯥꯎꯗꯦ ꯑꯗꯨꯅ ꯃꯈꯟ ꯃꯈꯟꯗꯣ ꯑꯃꯒꯤ ꯗꯨꯀꯥꯟꯗ ꯑꯃꯨꯛ ꯆꯪꯉꯅꯤ ꯑꯩꯈꯣꯏ ꯅꯤꯄꯥꯜ ꯑꯩ ꯍꯥꯏ ꯁ꯭ꯀꯨꯜ ꯇꯝꯕ ꯀꯥꯟꯗ ꯆꯠꯂꯦꯕ ꯌꯨꯝꯗꯒꯤ ꯀꯤꯂꯣꯃꯤꯇꯔ ꯑꯃ ꯐꯥꯗꯦ ꯑꯃꯇꯪ ꯇꯪ ꯍꯥꯞ ꯀꯤꯂꯣꯃꯤꯇꯔꯗꯤ ꯍꯦꯜꯂꯦꯕꯀꯣ ꯑꯗꯨꯗ ꯆꯠꯂꯅꯤ ꯑꯗꯨꯒ ꯗꯨꯀꯥꯟ ꯑꯃꯗ ꯆꯪꯉꯅꯤ ꯑꯆꯥꯄꯣꯠ ꯑꯃ ꯂꯩꯔꯛꯅꯤ ꯑꯗꯨꯒ ꯈꯔ ꯆꯠꯂꯒ ꯑꯃꯨꯛ ꯑꯃꯒꯤ ꯑꯃꯨꯛ ꯗꯨꯀꯥꯟ ꯆꯪꯉꯅꯤ ꯑꯗꯨꯃꯥꯏꯅ ꯑꯃꯨ ꯑꯃꯐꯛ ꯆꯪꯕꯗꯅꯦ ꯁ꯭ꯀꯨꯜ ꯌꯧꯕꯁꯦ ꯄꯨꯡ ꯑꯃ ꯄꯨꯡ ꯑꯃ ꯃꯌꯥ ꯆꯪꯉꯦꯕ
ꯎꯝ
ꯑꯗꯨ ꯉꯟꯅ ꯍꯧꯒꯠ ꯍꯧꯔꯒ ꯉꯟꯅ ꯂꯣꯏꯁꯟꯅꯔꯅꯤ ꯑꯗꯨꯒ ꯃꯊꯪ ꯃꯊꯪ ꯍꯪꯗꯅ ꯂꯥꯛꯇꯣꯏꯅꯤ ꯑꯗꯨꯁꯨ ꯅꯨꯡꯉꯥꯏꯒꯥ꯭ꯔ ꯖꯥꯠꯅꯤꯗ ꯑꯗꯨ ꯈꯔ ꯂꯩꯔꯒ ꯑꯉꯥꯡ ꯐꯥꯏ ꯈꯣꯠꯂꯦꯅ ꯇꯧꯅꯔꯛꯑꯦ ꯑꯗꯨꯗꯒꯤ ꯑꯃꯨꯛ ꯂꯧꯕ ꯂꯥꯛꯅꯔꯦ ꯑꯗꯨꯗꯩꯨ ꯄꯨꯟꯅ ꯆꯠꯃꯤꯟꯅꯒꯁꯤ
ꯑꯩꯈꯣꯏꯗꯤ ꯑꯩꯈꯣꯏꯒꯤ ꯍꯦꯛ ꯃꯅꯤꯡꯗ ꯂꯩꯔꯛꯄꯅꯤꯅ ꯁ꯭ꯀꯨꯜꯗꯣ ꯑꯗꯨꯝ ꯃꯅꯤꯡ ꯐꯥꯎꯗꯣꯛꯑ ꯐꯥꯎꯗꯣꯛꯑ ꯑꯗꯨꯝ ꯆꯠꯂꯑꯦ
ꯅꯛꯄꯗꯨꯁꯨ ꯅꯨꯡꯉꯥꯏꯔꯝꯒꯅꯤ ꯃꯇꯝ ꯌꯥꯝ ꯀꯨꯏꯅ ꯆꯪꯗ
ꯍ ꯃꯩꯁ ꯈꯔꯝꯒꯒꯥ ꯂꯥꯛ ꯇꯨꯖꯠ
ꯃꯩꯁꯦ ꯑꯩꯒꯤ ꯏꯔꯥꯜꯅꯦ ꯑꯩ ꯂꯥꯏꯔꯤꯛ ꯄꯥꯒꯦ ꯇꯧꯔꯨꯔꯦ ꯍꯧꯖꯤꯛ
ꯆꯨꯝ ꯪꯒꯔꯨꯝꯦ ꯍꯗꯣ ꯀꯥꯄ ꯃ ꯎ ꯊꯥꯒꯠꯂꯛꯇꯣꯏꯔꯥ
ꯊꯥꯒꯠꯂꯣꯏ ꯊꯥꯒꯠꯂꯣꯏ ꯃꯥꯁꯨ ꯀꯩꯇꯧꯋꯦ ꯀꯦꯟꯗꯟ ꯊꯥꯔ ꯄꯥꯔ
ꯍꯣꯠꯅꯕ ꯌꯥꯝ ꯀꯜꯂꯤ꯫
ꯎꯝ ꯃꯇꯧ ꯇꯝꯖꯧ ꯃꯤ
ꯌꯨ ꯄꯤ ꯑꯦꯁ ꯁꯤ ꯊꯥ ꯇꯧꯕ ꯑꯩꯅ ꯇꯝꯕ ꯉꯝꯗ꯭ꯔꯕꯅꯤ꯫
ꯎꯝ
ꯎꯝ ꯗꯒꯤ ꯀꯔꯤ ꯎꯝ
ꯎꯝ ꯍꯣꯏ ꯈꯪꯗꯦꯗ ꯄꯨꯟꯁꯤꯁꯦ ꯃꯈꯜ ꯃꯊꯦꯟꯅꯤ꯫ ꯎꯝ ꯑꯩ ꯀꯩꯅꯣꯝ ꯍꯪꯉꯦꯕꯀꯣ ꯅꯪꯅ ꯑꯉꯥꯡ ꯑꯣꯏꯀꯥꯟꯗꯅꯦ ꯑꯗꯨꯝ ꯅꯤꯡꯁꯤꯡꯉ ꯂꯩꯕ ꯅꯨꯡꯉꯥꯏꯕ ꯑꯣꯏꯒꯦꯔꯥ ꯅꯨꯡꯉꯥꯏꯇꯕ ꯑꯣꯏꯒꯦꯔꯥ ꯎꯝ ꯅꯣꯚꯦꯜ ꯑꯃ ꯍꯥꯏꯌꯣꯅꯦ꯫ ꯑꯗꯨꯏ ꯃꯔꯝꯗꯥ
ꯅꯨꯡꯉꯥꯏꯇꯕ ꯅꯨꯡꯉꯥꯏꯇꯕ ꯑꯩꯈꯣꯏ
ꯑꯩꯗꯤ ꯑꯉꯥꯡꯇꯅꯤꯗꯤ ꯏꯃꯥꯟꯅꯕ ꯏꯃꯥꯟꯅꯕꯤꯒ ꯄꯨꯄꯨꯝꯗꯁꯨ ꯀꯣꯛꯅꯨꯡꯗ ꯅꯨꯡꯉꯥꯏꯗꯅ
ꯎꯝ ꯑꯩ ꯀꯩꯅꯣ ꯇꯧꯕ ꯃꯤ ꯑꯣꯏꯔꯛꯇꯦꯗ ꯍꯥꯏꯗꯤ ꯃꯤ ꯌꯥꯝ ꯄꯨꯜꯂꯛꯄ ꯃꯤ ꯑꯣꯏꯔꯦ꯫ ꯑꯗꯨꯒ ꯅꯨꯡꯉꯥꯏꯇꯕ ꯍꯥꯏꯔꯒꯅ
ꯑꯩꯈꯣꯏ ꯄꯥꯅ ꯂꯥꯏꯔꯤꯛ ꯄꯥꯎ ꯑꯦꯛꯖꯥꯝ ꯃꯌꯥꯒꯤ ꯍꯥꯏꯅ ꯊꯝꯃꯝꯃꯒ ꯑꯩꯅ ꯅꯣꯡꯃꯩ ꯀꯥꯞꯄꯤ ꯁꯥꯟꯅꯊꯔꯨꯕꯒꯤ ꯑꯩꯣꯏꯕꯥ ꯍꯜꯂꯛꯄꯗ ꯆꯩꯅ ꯀꯟꯊꯕ
ꯎꯝ
ꯑꯗꯨꯗꯒꯤ ꯃꯃꯥꯏꯗꯤ ꯒꯌꯥꯟꯒ ꯇꯥꯗꯔꯤꯗ
ꯑꯁ ꯑꯩꯗꯤ ꯑꯉꯥꯡꯑꯣꯏꯀꯥꯟꯗꯗꯤ ꯄꯪꯅꯨꯡꯗ ꯅꯨꯡꯉꯥꯏꯔꯦꯕꯀꯣ ꯑꯗꯨꯅ ꯑꯦꯛꯖꯥꯝ ꯑꯦꯛꯖꯥꯝ ꯃꯅꯨꯡ ꯅꯕꯦꯝꯕꯔ ꯗꯤꯁꯦꯝꯕꯔꯁꯦ꯫
ꯎꯝ
ꯃꯥ ꯀꯩ ꯇꯧꯕꯗꯣ ꯃꯥꯔꯕꯣꯜꯒ ꯁꯥꯟꯅꯔꯛꯄ ꯇꯥꯟꯖꯥꯅꯦꯕ ꯃꯤꯁꯤꯡꯁꯦ ꯑꯦꯛꯖꯥꯝꯒ ꯂꯣꯏꯅꯔꯛꯄ ꯀꯥꯡꯕꯨ ꯑꯩꯈꯣꯏꯗꯤ ꯑꯦꯛꯖꯥꯝ ꯂꯣꯏꯗ꯭ꯔꯤꯕ ꯑꯗꯣ ꯑꯩꯁꯤꯅ ꯂꯥꯏꯔꯤꯛꯇꯣ ꯐꯥꯛꯇꯣꯛꯑꯝꯃꯒ ꯂꯥꯏꯔꯤꯛ ꯄꯥꯕ ꯁꯥꯔꯒ ꯆꯠꯂꯦ ꯁꯥꯟꯅꯕꯗꯣ ꯌꯥꯎꯔꯦ ꯍꯥꯏꯗꯤ ꯂꯥꯏꯔꯤꯛ ꯄꯥꯔꯝꯃꯤꯒ ꯀꯥꯎꯊꯣꯛꯎꯔꯦ
ꯑꯗꯨꯒꯗꯤ ꯑꯩꯈꯣꯏ ꯑꯩꯈꯣꯏ ꯇꯥꯃꯣꯁꯤꯅ ꯂꯥꯛꯑꯦ꯫ ꯃꯌꯥꯝꯗꯣ ꯇꯨꯃꯤꯟ ꯇꯨꯃꯤꯟ ꯂꯩꯅ ꯑꯩꯗꯤ ꯈꯪ ꯄꯣꯟꯗꯦꯀꯣ ꯎꯗꯃꯤꯅ ꯑꯗꯨꯗꯤ ꯑꯩ ꯅꯍꯩ ꯌꯧꯕꯒ ꯅꯍꯥꯁꯦ ꯇꯥꯞ ꯄꯥꯏꯔꯦ ꯑꯗꯨꯒ ꯆꯤꯡꯉ ꯂꯥꯛꯑꯦ꯫ ꯌꯨꯝ ꯌꯕꯧꯁꯤꯡ ꯂꯥꯛꯑꯦꯕ ꯑꯗꯩ ꯆꯤꯡꯕꯗꯒꯤ ꯂꯥꯏꯔꯤꯛꯁꯦ ꯅꯪ ꯊꯨꯞꯆꯜꯂꯝꯕ꯭ꯔꯥ ꯅꯪ ꯁꯥꯟꯅꯕ ꯆꯠꯀꯦ ꯍꯥꯏꯇꯥꯔꯒꯗꯤ ꯂꯥꯏꯔꯤꯛꯁꯦ ꯊꯨꯞꯆꯜꯂꯝꯃ ꯆꯠꯄ ꯌꯥꯗ꯭ꯔꯥꯅ ꯍꯥꯏꯔꯛꯑꯦꯕꯀꯣ ꯑꯩꯁꯦ ꯂꯥꯏꯔꯤꯛꯁꯦ ꯊꯨꯞꯆꯜꯂꯦ꯫ ꯑꯗꯨꯒ ꯊꯨꯞꯖꯤꯟꯕ ꯌꯥꯔꯣꯏ ꯄꯥꯎꯅ ꯍꯥꯏꯕꯀꯣ ꯑꯗꯨꯒꯗꯤ ꯄꯥꯔꯦ꯫ ꯑꯗꯨꯒꯤ ꯍꯛ ꯅꯨꯃꯤꯠꯇꯨꯗꯒꯤ ꯑꯩꯁꯦ ꯂꯥꯏꯔꯤꯛꯁꯦ ꯇꯨꯁꯜꯂꯝꯗꯕꯤ ꯆꯈꯥꯏꯔꯝꯃꯒ ꯑꯩ ꯁꯥꯟꯅꯕ ꯆꯠꯇꯦ꯫ ꯑꯗꯨꯁꯨ ꯅꯨꯡꯁꯤꯌꯦ ꯈꯪꯗꯦ ꯑꯉꯥꯡꯀꯥꯟꯗꯗꯤꯅꯦ ꯅꯨꯡꯁꯤꯕ ꯃꯨꯃꯦꯟꯁ ꯌꯥꯝ ꯂꯩ꯫ ꯑꯗꯒꯤ ꯍꯧꯖꯤꯛꯇ ꯃꯇꯝꯗꯨꯗꯗꯤ ꯋꯥꯏꯑꯅ ꯈꯟꯖꯕꯗꯨ ꯇꯥꯔꯒꯁꯨ ꯍꯧꯖꯤꯛꯇ ꯅꯤꯡꯁꯤꯡꯉꯀꯥꯟꯗ ꯌꯥꯝ ꯅꯨꯡꯁꯤꯕ ꯅꯨꯡꯉꯥꯏꯌꯦꯅ ꯈꯟꯖꯕꯗꯣ ꯑ ꯋꯥꯕ ꯀꯩꯝꯇ ꯈꯟꯖꯕꯅꯤ
ꯑꯩꯈꯣꯏꯗꯤ ꯅꯣꯡꯉꯥꯜꯂꯦ ꯇꯨꯏꯁꯟ ꯇꯧꯔꯅꯤ ꯍꯜꯂꯛꯑꯅꯤ ꯁ꯭ꯀꯨꯜ ꯂꯣꯏꯁꯠꯂ ꯆꯠꯈ꯭ꯔꯅꯤ ꯍꯜꯂꯛꯑꯅꯤ ꯇꯨꯏꯁꯟ ꯑꯃꯨꯛ ꯆꯠꯂꯨꯔꯅꯤ ꯍꯜꯂꯛꯑꯅꯤ ꯏꯁꯥ ꯑꯗꯨꯝ ꯄꯣꯞ ꯇꯥꯔꯦ ꯔꯦꯡ ꯋꯥꯟꯒ ꯇꯥꯔꯤꯉꯩꯗꯣ ꯃꯤꯁ ꯇꯧꯔꯛꯏꯍꯦ
ꯑꯩꯗꯤ ꯑꯩꯈꯣꯏ ꯇꯥꯃꯣꯅ ꯀ꯭ꯂꯥꯁ ꯀꯩ ꯐꯧ ꯇꯥꯛꯂꯛꯦꯕ ꯁꯤꯛꯁ ꯐꯥꯎꯗꯤ ꯃꯥꯅ ꯑꯗꯨꯝ ꯁꯦꯟꯅꯔꯛꯑꯦꯕꯀꯣ ꯑꯗꯨꯅ ꯇꯨꯏꯁꯟ ꯆꯠꯂꯛꯇꯦ ꯁꯚꯦꯟꯗꯒꯤ ꯕꯨꯗꯤ ꯃꯥ ꯌꯨꯝ ꯂꯩꯇ꯭ꯔꯦ ꯀꯣꯂꯦꯖꯇꯂꯣꯏ ꯆꯠꯈ꯭ꯔꯦ ꯑꯗꯨꯗꯩꯗꯤ ꯑꯩꯗꯣ ꯀꯣꯆꯤꯡ ꯆꯠꯄ ꯍꯧꯔꯦ ꯑꯗꯨꯗꯤ ꯊꯝꯃꯒꯦ ꯀꯧꯗꯦ ꯐꯖ ꯐꯖꯅ ꯂꯩꯔꯣ